ꯑꯣ
ꯍꯜꯂꯣ
ꯑ ꯑꯁ ꯀꯩꯅꯣꯝꯃꯇ ꯍꯪꯒꯦ ꯇꯧꯅꯤꯅꯦ ꯅꯪꯕꯨ ꯊꯕꯛꯀ ꯆꯤꯟꯕ꯭ꯔꯣ ꯋꯥ ꯌꯥꯕ꯭ꯔꯣ
ꯌꯥꯏꯌꯦ ꯀꯔꯤ ꯀꯔꯤ ꯍꯪꯒꯦ ꯍꯥꯏꯅꯣ ꯀꯔꯤ ꯂꯩꯔꯒꯦ
ꯑꯩꯈꯣꯏꯒꯤ ꯑꯉꯥꯡ ꯎꯅꯕ ꯂꯩꯗꯥꯏꯅꯦ ꯑꯩꯈꯣꯏ ꯑꯦ ꯑꯉꯥꯡ ꯎꯅꯕꯗꯣ ꯑꯉꯥꯡ ꯎꯅꯔꯕ ꯃꯇꯨꯡꯗ ꯑꯩꯈꯣꯏ ꯀꯤ ꯃꯩꯇꯩꯒꯤ ꯆꯠꯅꯕꯤꯗ ꯑꯩꯈꯣꯏ ꯏꯄꯥꯟ ꯁꯣꯟꯕ ꯌꯨꯝꯖꯡꯕ ꯀꯥꯏꯅ ꯍꯥꯏꯕ ꯈꯔ ꯂꯩꯕꯗꯣ
ꯎꯝ
ꯑꯗꯨꯒꯤ ꯑꯗꯨꯒꯤ ꯃꯔꯝꯗ ꯁꯨꯝ ꯍꯪꯒꯦꯅ ꯇꯧꯅꯤꯗ ꯏꯄꯥꯟꯗꯣ ꯅꯨꯃꯤꯠ ꯀꯌꯥꯅꯤꯛꯇ ꯁꯣꯟꯅꯛꯑꯒꯦ ꯑꯉꯥꯡ ꯎꯅꯔꯕ ꯃꯇꯨꯡꯗ
ꯅꯨꯃꯤꯠ ꯇꯔꯨꯛꯅꯤꯗ ꯁꯣꯜꯂꯦ ꯏꯄꯥꯟꯁꯦ
ꯎꯝ
ꯑꯉꯥꯡ ꯏꯄꯥꯟ ꯊꯥꯕ ꯈꯣꯠꯄ ꯂꯣꯏ ꯁꯨꯅꯕ ꯑꯉꯥꯡꯒꯤ ꯄꯣꯠ ꯆꯩ ꯀꯔꯤ ꯀꯔꯥ ꯂꯣꯏ ꯋꯥꯠꯄꯠꯄ ꯌꯥꯄꯣꯟꯠꯇꯦ ꯁꯣꯔꯥꯠ ꯏꯄꯥꯟ ꯊꯥꯕꯗꯗꯤ
ꯑꯦ ꯀꯩ ꯄꯣꯠ ꯆꯩꯅꯣ ꯑꯩꯁꯦ ꯑꯉꯥꯡꯒꯤ
ꯍꯣꯏ ꯂꯥꯏꯒꯤ ꯐꯖ ꯄꯣꯠꯆꯩ ꯌꯥꯝ ꯍꯥꯏꯔꯤꯅꯦꯍꯦ ꯂꯥꯏꯒꯤ ꯃꯄꯣꯠ ꯃꯆꯩ ꯌꯥꯝ ꯆꯪꯉꯦꯅ ꯑꯗꯨꯁꯤꯡ ꯑꯗꯨ ꯂꯣꯏ ꯌꯥꯎꯗꯣꯏꯅꯦ ꯑꯌꯨꯛꯇ
ꯀꯩꯀꯩ ꯃꯕꯨꯝ ꯑꯃ ꯆꯩꯅꯣ ꯂꯣꯏ ꯍꯥꯏꯔꯛꯑꯣ ꯃꯃꯤꯡꯁꯤꯡꯗꯣ
ꯃꯃꯤꯡ ꯀꯥꯗꯤ ꯈꯪꯗꯦꯗ ꯃꯣꯏꯒꯤ ꯂꯐꯣꯏ ꯀꯔꯤ ꯀꯔꯥ ꯀꯕꯣ ꯑꯗꯩ ꯌꯨꯕꯤ ꯀ꯭ꯋꯥ ꯁꯦꯡ ꯀꯣꯝ ꯂꯥꯛꯀ ꯂꯣꯏ ꯌꯥꯎꯋꯦꯕ
ꯎꯝ
ꯏꯄꯥꯟ ꯊꯥꯕꯗ ꯑꯗꯣ ꯏꯄꯥꯟꯗꯨꯒꯤ ꯑꯌꯨꯛꯇꯗꯤ ꯑꯩꯈꯣꯏꯒꯤ ꯑꯉꯥꯡꯗꯨꯗ ꯑꯩꯈꯣꯏꯒꯤ ꯃꯅꯥ ꯃꯁꯤꯡ ꯆꯦꯡ ꯀꯔꯤ ꯀꯔꯥ ꯂꯐꯣꯏ ꯁꯪꯒꯣꯝꯒ ꯇꯧꯔꯒꯅꯦ ꯑꯉꯥꯡꯗꯣ
ꯎ
ꯑꯗꯨꯒ ꯌꯨꯝꯁꯦꯡꯕꯒꯤꯅꯦꯕ ꯑꯩꯅ ꯍꯧꯖꯤꯛ ꯍꯥꯏꯁꯤꯅ ꯂꯐꯣꯏ ꯁꯪꯒꯣꯝꯒ ꯍꯥꯏꯁꯤꯅ ꯑꯗꯨ ꯏꯄꯥꯟꯗꯗꯤ ꯑꯩꯈꯣꯏꯒꯤ ꯃꯄꯥꯟ ꯄꯨꯊꯣꯛꯄ ꯌꯥꯗ꯭ꯔꯦ ꯌꯨꯝ ꯁꯦꯡꯗ꯭ꯔꯤ ꯐꯥꯎꯗꯤ ꯏꯃꯨꯡꯗ ꯁꯣꯟꯗꯣꯏꯅꯦꯕ ꯏꯄꯥꯟꯗꯣ ꯎꯝ
ꯑꯗꯒꯤ ꯏꯄꯥꯥꯟ ꯁꯣꯟꯕꯁꯤꯗ ꯀꯩ ꯀꯩꯅꯣ ꯃꯣꯏꯒꯤ ꯅꯨꯄꯤꯗꯨꯒꯤ ꯃꯄꯥꯝ ꯂꯣꯝꯗꯒꯤ ꯀꯩ ꯀꯩꯅꯣꯒ ꯌꯥꯝ ꯄꯣꯔꯛ ꯈꯣꯠꯂꯛꯇꯅ ꯇꯧꯋꯦ ꯀꯥꯏꯅ ꯌꯥꯝ ꯍꯥꯏꯕ ꯇꯥꯏꯌꯦ
ꯏꯄꯥꯥꯟꯒꯤ ꯑꯉꯥꯡꯒꯤ ꯄꯣꯠ ꯆꯩꯒꯤ ꯂꯣꯏ ꯁꯨꯅ ꯄꯨꯔꯛꯇꯣꯏꯅꯦ ꯂꯤꯛꯁꯅꯥ ꯑꯗꯩ ꯈꯣꯡꯖꯤ ꯈꯨꯖꯤ
ꯎꯝ
ꯖꯟꯇꯔ ꯈꯨꯗꯣꯞ ꯂꯣꯏꯅ ꯍꯥꯞꯄꯦꯕꯀꯣ
ꯎꯝ
ꯑꯉꯥꯡꯁꯤꯒꯤ ꯈꯣꯡꯒ꯭ꯔꯥꯎ ꯐꯨꯔꯤꯠ ꯂꯣꯏꯅ ꯁꯨꯅꯕ
ꯗꯩ ꯏꯄꯥꯟ ꯏꯅꯤꯄꯥꯥꯟ ꯅꯨꯃꯤꯠꯁꯤꯗ ꯃꯤ ꯀꯌꯥꯝ ꯒ ꯂꯥꯛꯀꯦ ꯃꯣꯏꯒꯤ ꯅꯨꯄꯤ ꯃꯌꯨꯝꯔꯣꯝꯗꯒꯤꯗꯤ
ꯃꯣꯏꯒꯤ ꯏꯄꯥꯟꯁꯦ ꯃꯣꯏꯒꯤ ꯃꯤ ꯀꯨꯟꯃꯨꯛ ꯂꯥꯛꯄ ꯀꯨꯟꯊ꯭ꯔꯥꯃꯨꯛ ꯂꯥꯛꯄ ꯃꯌꯥꯝ ꯂꯥꯛꯄꯁꯨ ꯌꯥꯎꯋꯦ ꯑꯗꯨꯒ ꯃꯤ ꯌꯥꯝ ꯂꯥꯛꯇꯕꯁꯨ ꯌꯥꯎꯋꯦꯕ
ꯎꯝ
ꯑꯗꯩ ꯑꯩꯈꯣꯏ ꯁꯣꯝꯗꯒꯤꯁꯨ ꯂꯥꯏꯔꯤꯛ ꯀꯔꯤ ꯀꯔꯥ ꯇꯥꯗꯣꯏꯅꯦꯕ ꯑꯉꯥꯡ ꯏꯄꯥꯟ ꯑꯗꯩ ꯂꯥꯏꯔꯤꯛ ꯀꯔꯤ ꯀꯔꯥ ꯇꯥꯏ ꯃꯣꯏ ꯁꯣꯝꯗꯗꯒꯤ ꯄꯣꯠ ꯆꯩ ꯄꯨꯣꯔꯛꯄ ꯉꯥꯏꯔꯒ ꯑꯗꯨꯒ ꯗꯥ ꯅꯨꯡ ꯀꯔꯤ ꯀꯔꯥ ꯑꯉꯥꯡꯒꯤ ꯗꯥ ꯅꯨꯡ ꯊꯥꯗꯕꯤꯔꯦꯗꯅ ꯄꯩꯁꯥ ꯑꯉꯝ ꯑꯉꯝꯕ ꯆꯥꯃ ꯆꯅꯤ
ꯏꯄꯥꯟ ꯁꯣꯟꯕꯁꯦ ꯅꯨꯃꯤꯠ ꯀꯌꯥꯅꯤꯗ ꯁꯣꯜꯂꯦꯕ
ꯇꯔꯨꯛꯅꯤꯗ ꯁꯣꯜꯂꯦ
ꯑꯣ ꯑꯉꯥꯡꯁꯤꯅ ꯎꯟꯅꯅꯕꯒꯤ ꯅꯨꯃꯤꯠ ꯇꯔꯦꯠꯅꯤ ꯁꯨꯕꯗ
ꯇꯔꯨꯛꯅꯤ ꯁꯨꯕꯗ ꯁꯣꯜꯂꯦꯕ ꯑꯗꯨꯒ ꯌꯨꯝꯁ
ꯑꯗꯣ ꯑꯗꯣ ꯏꯄꯥꯟ ꯁꯣꯟꯕꯁꯦ ꯀꯩꯒꯨꯝꯕ ꯑꯩꯅ ꯁꯨꯝ ꯊꯦꯡꯅꯕꯗ ꯑꯉꯥꯡꯁꯦ ꯅꯥꯔꯦꯅ ꯈꯜꯁꯦꯕ ꯑꯉꯥꯡꯁꯦ ꯎꯅꯕ ꯃꯇꯝꯗ ꯑꯗꯩ ꯃꯥꯁꯦ ꯍꯣꯁꯄꯤꯇꯥꯜꯗ ꯂꯩꯔꯕ ꯑꯉꯥꯡꯁꯦ ꯑꯗꯣ ꯏꯄꯥꯟ ꯁꯣꯟꯕꯁꯦ ꯑꯉꯥꯡꯗꯣ ꯌꯥꯎꯗ꯭ꯔꯒꯁꯨ ꯑꯗꯨꯝ ꯁꯣꯟꯕ꯭ꯔꯥ
ꯁꯣꯟ ꯁꯣꯟꯗꯦ ꯑꯗ ꯑꯗꯨꯗꯤ ꯑꯉꯥꯡꯗꯣ ꯂꯥꯛꯑ ꯃꯇꯨꯡꯗ ꯌꯨꯝꯗ ꯂꯩꯔꯀꯥꯟꯗ ꯑꯣꯏꯅ ꯁꯣꯜꯂꯦꯕꯀꯣ
ꯍꯥꯏꯗꯤ ꯃꯥꯒꯤ ꯏꯄꯥꯟꯁꯦ ꯅꯨꯃꯤꯠ ꯇꯔꯨꯛꯅꯤꯗ ꯁꯣꯟꯗꯧꯅꯤ ꯍꯥꯏꯕ ꯑꯃ ꯂꯩꯗꯅ ꯆꯠꯅꯕꯤꯗ ꯑꯗꯨꯗꯨꯅ ꯑꯉꯥꯡꯗꯨꯒꯤ ꯐꯨꯔꯤꯠ ꯐꯤꯔꯣꯟ ꯀꯩꯀꯥ ꯇꯧꯔꯒ ꯁꯨꯝ ꯃꯃꯤꯡꯇꯒꯤ ꯇꯧꯔꯒ ꯁꯣꯟꯕ ꯑꯩꯅ ꯍꯦꯛ ꯍꯦꯛ ꯃꯤ ꯈꯔꯅ ꯑꯗꯨ ꯑꯗꯨꯃꯥꯏꯅꯁꯨ ꯌꯥꯏꯌꯦꯅ ꯇꯧꯕ ꯂꯩ ꯑꯗꯨꯕꯨ ꯅꯣꯏꯔꯣꯝꯗꯒꯗꯤ ꯇꯧꯅꯕ꯭ꯔꯣ ꯀꯃꯥꯏꯅ ꯇꯧꯒꯦ
ꯑꯩꯈꯣꯏꯔꯣꯝꯗꯗꯤ ꯑꯉꯥꯡꯗꯨ ꯌꯥꯎꯗ꯭ꯔꯗꯤ ꯁꯣꯟꯗꯦꯕ ꯍꯌꯦꯡ ꯑꯉꯥꯡꯗꯣ
ꯑꯗꯣ ꯑꯉꯥꯡꯗꯣ ꯗꯣꯛꯇꯔꯗ ꯂꯩꯔꯗꯤ ꯅꯨꯃꯤꯠ ꯇꯔꯨꯅꯤꯗꯣ ꯍꯦꯟꯗꯣꯛꯄꯗꯤ ꯀꯃꯥꯏꯅ ꯇꯧꯗꯣꯏꯅꯣꯕ
ꯍꯌꯦꯡ ꯑꯉꯥꯡꯗꯨꯣ ꯌꯨꯝꯗ ꯂꯩꯔꯀꯥꯟꯗ ꯄꯨꯊꯔꯛꯑꯀꯥꯟꯗꯅꯦ ꯑꯁ ꯁꯥ ꯈꯔ ꯁꯣꯕꯩꯗꯥꯛ ꯗꯥꯛꯇꯔꯗ ꯂꯩꯔꯒꯁꯨ ꯍꯌꯦꯡ ꯌꯨꯝꯗ ꯄꯨꯊꯔꯛꯑꯀꯥꯟꯗ ꯑꯣꯏꯅ ꯁꯣꯜꯂꯦꯕ ꯁꯣꯔꯥꯠꯇꯣ ꯀꯩꯅꯣꯗꯣ ꯏꯄꯥꯥꯟꯗꯣ
ꯑꯣ ꯑꯉꯥꯡ ꯃꯁꯥꯁꯦ ꯌꯥꯎꯗ꯭ꯔꯒꯗꯤ ꯌꯥꯗꯦꯕ
ꯌꯥꯗꯦꯗ ꯑꯉꯥꯡꯗ ꯏꯃꯨꯡꯗꯨꯗ
ꯃꯥꯒꯤ ꯃꯥꯃꯅ ꯀꯔꯤꯅꯣ ꯇꯦꯟ ꯀꯥꯞꯄ ꯍꯥꯏꯕ꯭ꯔꯥ ꯀꯩꯅꯣꯝꯁꯨ ꯇꯧꯒꯨꯝ ꯇꯧꯗꯥꯏꯅꯦ
ꯎꯝ ꯍꯋꯥꯏ ꯆꯥꯔ ꯆꯥꯔꯒ ꯅꯥ ꯌꯦ ꯑꯩꯈꯣꯏꯒꯤ ꯅꯣꯡꯄꯣꯛ ꯆꯦꯡꯈꯩ ꯑꯗꯒꯤ ꯒꯤ ꯅꯣꯛꯆꯨ ꯑꯩꯈꯣꯏꯒꯤ ꯃꯥꯒꯤ ꯎ ꯏꯟ ꯇꯝ ꯇꯝꯗꯅ ꯅꯣꯡꯊꯛꯇ ꯑꯃꯨꯛ ꯃꯈꯥꯗ ꯑꯃꯨꯛ ꯇꯧꯔꯨꯔꯒꯅꯦ ꯆ ꯆꯠꯇꯦꯕ ꯑꯗꯣ ꯑꯉꯥꯡꯗꯣ ꯆꯥꯛꯇ ꯂꯩꯔ ꯀꯃꯥꯏꯅ ꯏꯄꯥꯟ ꯊꯥꯅꯤ ꯑꯗꯨ ꯍꯌꯦꯡ ꯑꯉꯥꯡꯗꯣ ꯂꯥꯛꯇꯗꯩ ꯄꯨꯊꯔꯀꯥꯟꯗ ꯏꯄꯥꯟꯗ ꯆꯣꯜꯂꯦꯕ ꯃꯥꯏ ꯅꯨꯣꯡꯃꯤꯠ ꯍꯦꯟꯗꯣꯛꯑꯁꯨ ꯌꯥꯏꯑꯕ
ꯑꯣ ꯑꯗꯒꯤ ꯃꯣꯏꯒꯤ ꯑ ꯌꯨꯝꯁꯤꯡꯕ ꯍꯥꯏꯗꯨꯅ ꯀꯃꯥꯏꯅ ꯇꯧꯕ
ꯌꯨꯝ ꯆꯦꯡꯕꯁꯤꯅꯅꯦ ꯑꯩꯈꯣꯏꯒꯤ ꯏꯄꯥꯟ ꯁꯣꯜꯂ ꯃꯇꯨꯡ ꯅꯨꯃꯤꯠ ꯇꯔꯨꯛꯅꯤ ꯍꯦꯟꯗꯣꯛꯈ꯭ꯔꯀꯥꯟꯗ ꯅꯨꯃꯤꯠ ꯇꯔꯥꯅꯤꯊꯣꯏꯅꯤꯁꯦ
ꯑꯣ
ꯁꯤꯗꯩꯗ ꯌꯨꯝ ꯁꯦꯡꯉꯦꯕ ꯑꯉꯥꯡꯁꯦ ꯑꯩꯈꯣꯏꯒꯤ ꯃꯄꯥꯟꯗ ꯄꯨꯊꯣꯛꯑꯒ ꯒꯅꯦ ꯃꯥ ꯃꯖꯦ ꯁꯤꯁꯦ ꯐꯖꯅ ꯏꯔꯨꯖ ꯃꯥꯏꯊꯕꯤꯔꯒ ꯑꯉꯥꯡꯁꯦ ꯏꯔꯨꯖ ꯃꯥꯏꯊꯕꯤꯔꯒ ꯌꯨꯝꯗꯣ ꯁꯤꯃꯒ ꯁꯪꯒꯣꯝ ꯀꯔꯤ ꯀꯔꯥꯗꯒꯤ ꯂꯐꯣꯏ ꯑꯗꯒꯤ ꯆꯦꯡ ꯊꯣꯏꯗꯤꯡ ꯑꯃꯨꯕ ꯑꯗꯒꯤ ꯇꯤꯡꯒꯧꯒꯨꯝꯕꯁꯨ ꯇꯧꯔꯒ ꯆꯨꯔꯤ ꯇꯥꯕꯤꯒꯤꯗ ꯊꯥꯗꯗꯅ ꯈꯣꯠꯇꯅ ꯁꯣꯜꯂꯒ ꯃꯈꯨꯠꯇ ꯁꯪꯒꯣꯝꯒ ꯍꯩꯗꯕꯤꯔꯒ ꯑꯗꯨꯒ ꯃꯃꯥꯗꯨꯖꯦ ꯐꯖꯅ ꯏꯔꯨꯖ ꯃꯥꯏꯊꯔꯒ ꯅꯨꯡꯁꯥꯗ ꯌꯥꯏꯍꯜꯂꯦꯕ
ꯑꯣ ꯅꯨꯡꯁꯥꯗ ꯑꯃꯨꯛ ꯌꯥꯏꯍꯟꯗꯣꯏꯕ ꯃꯃꯥꯁꯦ
ꯎꯝ ꯃꯃꯥꯁꯨ ꯃꯆꯥꯁꯤꯁꯨ ꯅꯨꯡꯁꯥꯗ ꯉꯥꯏꯍꯥꯛ ꯌꯥꯏꯍꯜꯂꯦꯕ ꯅꯨꯡꯁꯥ ꯆꯥꯍꯟꯕ ꯍꯥꯏꯇꯥꯔꯦꯅꯦꯀꯣ ꯉꯗꯅꯕ
ꯎꯝ
ꯑꯗꯣ ꯑꯉꯥꯡꯁꯦ ꯆꯦꯛꯁꯤꯟꯗ꯭ꯔꯗꯤꯅꯦ ꯑꯩꯈꯣꯏꯒꯤ ꯊꯣꯡꯒꯥꯛ ꯇꯧꯋꯦꯕ ꯑꯉꯥꯡꯁꯦ ꯌꯥꯝꯅ ꯊꯣꯡꯒꯥꯛ ꯍꯦꯛꯇ ꯇꯧꯒꯜꯂꯦꯕ ꯑꯗꯨꯅ ꯅꯨꯡꯁꯥ ꯆꯥꯍꯟꯕ ꯍꯥꯏꯇꯥꯔꯦꯅꯦ
ꯆꯦꯛꯁꯤꯟꯕ ꯍꯥꯏꯁꯦ ꯀꯃꯥꯏꯅ ꯆꯦꯛꯁꯤꯟꯗꯣꯏꯅꯣ ꯑꯉꯥꯡ ꯃꯆꯥꯁꯦ ꯍꯥꯏꯗꯤ ꯊꯣꯡꯒ ꯀꯩꯀꯥ ꯅꯥꯗꯅꯕ
ꯊꯣꯡꯒ ꯀꯔꯤ ꯀꯔꯥ ꯅꯥꯗꯅꯕ ꯑꯩꯈꯣꯏꯒꯤ ꯎꯝ ꯆꯥꯕꯗꯁꯨ ꯃꯃꯥꯁꯦ ꯀꯩ ꯀꯩ ꯄꯨꯡꯆꯥ ꯆꯥꯁꯟꯗꯕ ꯍꯥꯏꯇꯥꯔꯦꯅꯦ ꯆꯤꯟꯖꯥꯛ ꯀꯛꯄ ꯇꯥꯔꯦ ꯃꯥꯒꯤ ꯎ ꯃꯃꯥꯒꯤ ꯑꯩꯈꯣꯏꯒꯤ ꯌꯦꯟꯗꯦꯝ ꯆꯝꯊꯣꯡꯒꯨꯝꯕ ꯂꯐꯨ ꯆꯝꯊꯣꯡꯒꯨꯝꯕꯁꯦ
ꯎꯝ ꯑꯥꯏꯔꯟ ꯌꯥꯝ ꯌꯥꯎꯕ ꯃꯅꯥ ꯃꯁꯤꯡꯁꯦ
ꯎꯝ ꯁꯤ ꯃꯃꯥ ꯄꯤꯖ ꯄꯤꯊꯛꯇꯅ ꯇꯧꯔꯅꯤ ꯃꯣꯔꯣꯛ ꯀꯔꯤ ꯀꯔꯥꯁꯦ ꯑꯝꯇ ꯄꯤꯖꯕ ꯌꯥꯗꯦꯀꯣ ꯑꯗꯨꯒ ꯉꯥꯌꯥꯏꯕ ꯉꯥ ꯑꯇꯥꯎꯕ ꯌꯦꯟ ꯌꯦꯟ ꯑꯇꯥꯎꯕ ꯑꯣꯢꯔꯁꯨ ꯌꯥꯏ ꯃꯃꯥꯅ ꯆꯥꯒꯦ ꯍꯥꯏꯕꯈꯩ ꯂꯣꯏ ꯆꯥꯕ ꯌꯥꯏꯗꯣ ꯍꯧꯖꯤꯛꯇꯤ ꯂꯣꯏ ꯄꯤꯖꯅꯔꯦ ꯆꯥ ꯄꯤꯊꯛꯑꯁꯨ ꯌꯥꯔꯦ
ꯎꯝ
ꯑ ꯂꯣꯏ ꯄꯤꯖꯩꯗ ꯑꯗꯨꯒ ꯑꯉꯥꯡꯁꯦ ꯑꯗꯨꯒꯨꯝꯕꯗꯣ ꯑꯩꯈꯣꯏ ꯄꯪꯄꯤ ꯄꯤꯖꯕꯗꯣ ꯃꯃꯥꯗꯩ ꯃꯕꯨꯨꯛ ꯆꯤꯡꯗꯣꯏꯅꯤꯅ ꯀꯣ ꯑꯗꯨꯅ ꯄꯪꯄꯤ ꯄꯤꯖꯕ ꯌꯥꯗ꯭ꯔꯦ ꯃꯃꯥꯁꯦ
ꯑꯣ ꯑꯣ ꯑꯗꯨꯗꯤ ꯌꯥꯝꯅ ꯆꯦꯛꯁꯤꯟꯕ ꯃꯊꯧ ꯇꯥꯏꯅꯦꯀꯣ
ꯆꯦꯛꯁꯜꯂꯦ ꯑꯗꯨꯅ ꯑꯉꯥꯡꯗ ꯆꯦꯛꯁꯜꯂꯤꯉꯩ ꯐꯩ
ꯑ ꯌꯨꯝꯖꯦꯡꯕ ꯂꯣꯏꯔꯦ ꯑꯗꯒꯤꯗꯤ ꯑꯉꯥꯡꯁꯦ ꯑꯩꯈꯣꯏꯒꯤ ꯆꯧꯒꯨꯝꯕ ꯍꯥꯏꯅ ꯇꯧꯕꯗꯨꯅ ꯑꯃꯨꯛ ꯊꯥ ꯀꯌꯥꯗ ꯇꯧꯕ
ꯊꯥ ꯃꯉꯥꯗ
ꯑꯗꯣ ꯅꯨꯄꯤꯅ ꯊꯥ ꯑꯗꯨ ꯅꯨꯄꯥꯅ ꯑꯗꯨ ꯑꯃ ꯂꯩꯗꯥꯏꯅꯦ
ꯅꯨꯄꯤꯅ ꯊꯥ ꯑꯍꯨꯝ ꯅꯤꯄꯥꯅ ꯊꯥ ꯃꯉꯥ ꯆꯧꯒꯨꯝꯕ ꯍꯥꯏꯗꯤ ꯃꯃꯤꯡꯒꯤ ꯑꯩꯈꯣꯏꯒꯤ ꯑꯉꯥꯡꯁꯦ ꯊꯥ ꯑꯍꯨꯝꯗ ꯏꯟꯗꯣꯏꯅꯤꯗꯅ
ꯀꯩꯅꯣꯕ ꯏꯟꯗꯣꯏꯁꯦ
ꯎꯝ ꯑꯩꯈꯣꯏꯒꯤ ꯉꯥꯁꯦ
ꯎꯝ
ꯉꯥꯁꯦ ꯐꯖꯅ ꯊꯣꯡꯉꯒ ꯃꯥꯒꯤ ꯄꯤꯖꯒꯗꯧꯕ ꯉꯥ ꯑꯇꯥꯎꯕ ꯑꯃ ꯑꯊꯣꯡꯕ ꯑꯃ ꯑꯗꯩ ꯆꯥꯛꯀꯁꯦ ꯐꯖꯅ ꯑꯉꯥꯡꯁꯤꯒꯤ ꯇꯧꯔꯦꯔꯒ ꯐꯖꯅ ꯏꯟꯕꯤꯗꯣꯏꯅꯤꯗ ꯃꯥꯡꯒꯣꯟꯗꯒ ꯇꯧꯔꯒ ꯐꯣꯇꯣꯒ ꯀꯥꯞꯄ ꯑꯉꯥꯡꯁꯦ ꯅꯨꯄꯤ ꯑꯣꯏꯔꯒꯅ ꯃꯌꯦꯛ ꯅꯥꯏꯕꯒ ꯁꯦꯠꯂꯗꯣꯏꯅꯦꯕ
ꯎꯝ
ꯑꯗꯨꯒ ꯐꯨꯔꯤꯠ ꯐꯖꯕꯤꯒ ꯂꯤꯠꯂꯒ ꯑꯉꯥꯡꯁꯦ ꯃꯀꯣꯛꯇꯒ ꯀꯖꯦꯡ ꯂꯩꯒ ꯍꯥꯞꯄꯤꯔꯒ ꯑꯗꯨꯝ ꯆꯧꯎꯝꯕꯤꯕꯀꯣ
ꯅꯨꯄꯤꯗꯥꯅ ꯅꯨꯄꯥꯗꯅ ꯀꯣꯌꯦꯠ ꯍꯥꯞꯄꯤꯕ
ꯎꯥ ꯑꯥ ꯅꯤꯄꯥꯗꯅ ꯀꯣꯌꯦꯀꯥ ꯇꯧꯔꯒꯥ ꯆꯟꯗꯣꯟ ꯀꯥꯖꯦ ꯐꯖꯅ ꯊꯤꯟꯕꯤꯔꯒꯥ ꯃꯣꯖꯥ ꯐꯨꯔꯤ ꯑꯉꯧꯕ ꯑꯃ ꯂꯤꯠꯂ ꯈꯨꯗꯩ ꯃꯆꯥ ꯑꯃ ꯁꯦꯠꯄꯤꯔꯒꯥ ꯑꯗꯨꯝ ꯆꯧꯎꯨꯝꯕꯤꯕ
ꯑꯩꯅ ꯍꯟꯕꯗꯥ ꯅꯨꯄꯥꯅ ꯊꯥ ꯇꯔꯨꯛ ꯍꯥꯏꯕ ꯃꯥꯜꯂꯤꯗꯥ
ꯅꯨꯄꯥꯅ ꯊꯥ ꯃꯉꯥ ꯅꯨꯄꯤꯅ ꯊꯥ ꯑꯍꯨꯝ ꯑꯗꯣ ꯍꯧꯖꯤꯛꯇꯤꯅꯦ ꯃꯥꯏ ꯃꯥꯏ ꯑꯄꯥꯝꯕꯅꯤ ꯅꯨꯄꯥꯖꯨ ꯅꯨꯄꯤꯖꯨ ꯊꯥ ꯃꯉꯥ ꯃꯉꯥꯗꯥ ꯄꯨ ꯑꯗꯨꯝ ꯆꯥꯎꯨꯝꯅꯔꯥꯕꯅꯤꯗꯥ
ꯑꯩꯈꯣꯏꯀꯥꯟꯗꯗꯤ ꯁꯨꯃꯥꯏꯅ ꯇꯧꯋꯦꯕ ꯆꯥꯕꯗ ꯑꯩꯈꯣꯏꯀꯥꯟꯗꯗꯤ ꯊꯥ ꯑꯍꯨꯝꯗꯅꯤ ꯅꯨꯄꯤꯅ ꯅꯤꯄꯥꯅ ꯊꯥ ꯃꯉꯥꯅꯤ ꯀꯥꯢꯅ ꯇꯥꯏꯌꯦꯕ ꯑꯩꯈꯣꯏꯀꯥꯟꯗ
ꯑꯗꯣ ꯀꯩꯒꯤꯅꯣ ꯅꯨꯄꯤꯅ ꯊꯥ ꯑꯍꯨꯝꯗ ꯑꯣꯢꯔꯒ ꯅꯨꯄꯥꯅ ꯌꯥꯝ ꯈꯦꯠꯅꯔꯤꯁꯦ ꯀꯩꯅꯣ ꯃꯥꯒꯤ ꯑꯉꯥꯡꯁꯤꯒꯤ ꯆꯥꯎꯈꯠꯂꯛꯄꯒꯤ ꯃꯇꯨꯡ ꯏꯟꯅ ꯗꯔꯀꯥꯔ ꯂꯩꯕꯗꯨꯒꯤ ꯃꯇꯨꯡꯟꯅ ꯊꯥ ꯃꯁꯤꯡꯁꯦ ꯃꯥꯟꯅꯕꯝ ꯊꯣꯛꯇ꯭ꯔꯕ
ꯅꯨꯄꯤꯅ ꯈꯔ ꯂꯥꯎꯢꯁꯤꯅꯤꯗꯅ ꯅꯤꯄꯥꯥꯅ ꯈꯔ ꯂꯥꯎꯕ ꯐꯩꯌꯦ ꯑ ꯅꯤꯄꯥꯅ ꯈꯔ ꯂꯥꯎꯕ ꯐꯩꯌꯦ ꯅꯨꯄꯤꯅ ꯈꯔ ꯂꯥꯎꯏ ꯑꯗꯨꯅ ꯈꯔ ꯊꯨꯅ ꯆꯥꯅꯤꯡꯕꯗꯤ ꯅꯨꯄꯤꯅ ꯍꯦꯜꯂꯦꯌꯦ
ꯑꯣ ꯑꯗꯨꯗꯤ ꯆꯥꯎꯨꯝꯕꯖꯤꯗꯥ ꯇꯧꯔꯤꯖꯦ ꯃꯣꯏ ꯂꯥꯏꯒꯤ ꯇꯤꯟꯒꯤꯗꯤ ꯌꯥꯎꯗ꯭ꯔꯦ
ꯑꯁ ꯆꯨꯝꯕꯖꯤꯗꯥ ꯃꯤ ꯆꯥꯛ ꯀꯔꯤ ꯀꯔꯥꯒꯥ ꯇꯧꯅꯩꯗ ꯑꯉꯥꯡ ꯆꯥꯎꯨꯝꯗꯨꯔꯤ ꯂꯥꯛꯑꯣ ꯈꯣꯠꯂꯣꯒꯥ ꯇꯧꯔꯒꯅꯤ ꯃꯤ ꯈꯔ ꯇꯧꯔꯒꯥ ꯗꯥꯟꯗꯣ ꯆꯥꯎꯨꯝꯕꯗꯥꯖꯨ ꯑꯗꯨꯝ ꯄꯣꯌꯦꯡ ꯀꯔꯤ ꯀꯔꯥ ꯑꯗꯨꯝ ꯆꯥꯎꯅ ꯇꯧꯋꯦꯕ
ꯑꯥꯝ
ꯑꯗꯥꯒꯤ ꯈꯔ ꯑꯃꯅ ꯑꯉꯥꯡ ꯃꯔꯨ ꯀꯣꯛꯄ ꯍꯥꯏꯇꯥꯔꯦꯅꯦꯀꯣ
ꯆꯍꯤ ꯑꯍꯨꯝꯒꯤ ꯑꯗꯨꯗꯥ ꯇꯧꯕꯖꯨ ꯌꯥꯎꯋꯦ ꯃꯥꯟꯅꯗꯦ ꯃꯥꯏ ꯃꯥꯏ ꯑꯄꯥꯝꯕꯅꯤ
ꯑꯣ ꯑꯗꯣ ꯑꯗꯣ ꯃꯣꯏꯒꯤ ꯍꯧꯖꯤꯛꯀꯤ ꯆꯥꯎꯨꯝꯕꯖꯦ
ꯎꯝ
ꯃꯣꯏꯒꯤ ꯅꯨꯄꯤ ꯃꯌꯨꯝꯔꯣꯝꯗꯥꯒꯤ ꯃꯤꯖꯨ ꯂꯥꯛꯅꯕ꯭ꯔꯣ
ꯂꯥꯛꯑꯦ ꯃꯃꯥ ꯃꯄꯥ ꯃꯣꯏꯒꯤ ꯃꯆꯤꯟ ꯃꯅꯥꯎꯖꯤꯡꯗꯣ
ꯎꯝ
ꯃꯆꯥꯖꯤꯡꯗꯣ ꯆꯥꯎꯨꯝꯅꯤ
ꯑꯗꯥꯒꯤ ꯃꯗꯣꯝꯆꯥ ꯆꯥꯎꯨꯝꯅꯤ ꯃꯆꯦꯠ ꯆꯥꯎꯨꯝꯅꯤ ꯃꯆꯥ ꯆꯥꯎꯨꯝꯅꯤꯅ ꯑꯗꯨꯝ ꯂꯣꯏ ꯂꯥꯛꯅꯩ ꯀꯩꯅꯣ
ꯑꯣꯍꯣ ꯑꯗꯨ ꯃꯄꯥꯝ ꯂꯣꯝꯗꯩ ꯃꯤꯖꯨ ꯂꯥꯛꯄ ꯑꯗꯥꯒꯤ ꯅꯨꯄꯥ ꯃꯌꯨꯝꯂꯣꯝꯗꯥꯒꯤ ꯁꯥꯒꯩ ꯅꯥꯇꯩ ꯃꯌꯥꯝ ꯇꯧꯔꯒꯥ
ꯎꯝ ꯃꯌꯥꯝ ꯇꯧꯔꯒꯥ ꯀꯧꯅꯩ ꯑꯗꯨ ꯆꯥꯎꯨꯝꯅꯩ
ꯑꯗꯣ ꯂꯥꯏꯒꯤ ꯇꯤꯟꯒꯤꯗꯤ ꯑꯗꯨꯖꯨ ꯈꯔ ꯌꯥꯎꯕ ꯃꯥꯜꯂꯦ ꯕꯥꯝꯕꯣꯟ ꯍꯣꯟꯕ꯭ꯔꯣ ꯀꯃꯥꯏꯟ ꯇꯧꯒꯦ
ꯕꯥꯃꯣꯟꯅꯅꯦ ꯑꯩꯈꯣꯏꯒꯤ ꯇꯧꯗꯣꯏꯖꯦ ꯕꯥꯃꯣꯟ ꯂꯣꯏ ꯌꯥꯎꯏꯤꯗꯥ
ꯕꯥꯃꯣꯟꯅ ꯂꯣꯏ ꯁꯦꯝ ꯁꯥꯕ ꯇꯧꯗꯣꯏꯅꯦꯕ ꯃꯣꯏ ꯂꯥꯏꯒꯤ ꯂꯐꯣꯏ ꯆꯪꯊꯣꯛꯄ ꯁꯤ ꯊꯣꯛꯄ ꯀꯥꯏꯅ ꯅꯠꯇ꯭ꯔꯥ
ꯑꯗꯥꯒꯤ ꯂꯩꯅꯨꯡ ꯑꯆꯥ ꯑꯊꯛ ꯀꯔꯤ ꯀꯔꯥ ꯑꯗꯨꯝ ꯂꯣꯏ ꯌꯥꯎꯋꯦꯕ ꯂꯩꯗꯩ ꯀꯔꯤꯗꯒꯤ
ꯑꯣ ꯕꯥꯒꯣꯟꯁꯤꯅ ꯇꯧꯗ꯭ꯔꯗꯤ ꯑꯩꯈꯣꯏ ꯎꯝ ꯍꯥꯏꯗꯤ ꯑꯔꯥꯡꯐꯝꯝ ꯐꯝꯕ ꯑꯃ ꯂꯩꯇ꯭ꯔꯥ ꯑꯩꯈꯣꯏꯒꯤ ꯃꯩꯇꯩꯒꯤꯗꯤ ꯑꯔꯥꯡꯕ ꯐꯝꯕ ꯍꯥꯏꯅ ꯑꯃ
ꯎꯝ ꯑꯗꯨꯗꯤ ꯆꯕ ꯈꯣꯠꯄꯗꯗꯤ ꯑꯔꯥꯡꯕ ꯑꯃ ꯌꯥꯎꯗꯦ ꯑꯔꯥꯡꯕꯗꯤ ꯂꯍꯣꯡꯈꯣꯡꯗꯣꯡꯕ ꯂꯍꯣꯡ ꯊꯣꯡꯗꯣꯡꯕ ꯑꯗꯒꯤ ꯁꯣꯔꯥꯔ ꯀꯔꯤ ꯀꯔꯥ ꯇꯧꯕꯗꯅꯦ ꯔꯥꯡꯒꯝ ꯌꯥꯋꯤꯀꯣ
ꯎꯝ
ꯑꯗꯨꯒꯥ
ꯑꯣ ꯑꯥ ꯑꯇꯩꯗꯗꯤ ꯕꯥꯝꯕꯣꯟꯅ ꯑꯗꯨꯝ ꯇꯧꯋꯦꯕ
ꯎꯝ
ꯑꯁ ꯌꯥꯝ ꯅꯨꯡꯉꯥꯏꯔꯦ ꯇꯧꯔꯤꯖꯦ ꯏꯆꯦꯒꯥ ꯋꯥꯔꯤ ꯁꯥꯟꯅꯕꯖꯦ ꯑꯩꯖꯦ ꯈꯪꯗꯦꯅꯦ ꯅꯪꯉꯣꯟꯗꯥ ꯅꯠꯇ꯭ꯔꯗꯤ ꯇꯥꯟꯅꯕꯝꯖꯦ ꯂꯩꯇꯦꯕ ꯍꯦꯛꯇꯥ
ꯑꯩꯖꯨ ꯑꯈꯪꯕ ꯈꯔ ꯍꯥꯏꯔꯤꯖꯤꯅꯦ ꯑꯩꯖꯨ ꯃꯨꯟꯅꯖꯨ ꯈꯪꯖꯤꯟꯕꯖꯨ ꯋꯥꯠꯂꯦꯕ
ꯎꯝ ꯑꯗꯨ ꯐꯔꯦꯅꯦ ꯋꯥꯔꯤꯖꯨ ꯌꯥꯝ ꯅꯨꯡꯉꯥꯏꯅ ꯁꯥꯟꯅꯔꯦ
ꯑꯗꯣ
ꯍꯥ
ꯅꯪꯅ ꯈꯪꯉꯤ